ꯇꯥꯕꯔ‌ꯣ
ꯇꯥꯏꯌ‌ꯦ ꯇꯥꯏꯌ‌ꯦ
ꯀꯔꯤ ꯇꯧꯔꯤꯅꯣ
ꯀꯔꯤꯅꯣ ꯅꯣꯛꯂꯒꯥ ꯂꯩ ꯋꯥ ꯉꯥꯡꯅꯁꯨ ꯂꯩꯗ꯭ꯔꯦ
ꯍꯤꯞꯄꯒ ꯂꯩꯕꯅ‌ꯦ
ꯑꯣ ꯌꯥꯝ ꯅꯨꯡꯉꯥꯏꯌ‌ꯦꯀꯣ ꯑꯩꯁꯨ ꯍꯤꯞꯄ ꯍꯤꯞꯄꯗꯤ
ꯇꯦ ꯀꯩꯁꯨ ꯇꯧꯅꯤꯡꯕ ꯂꯩꯇꯦ ꯑꯗꯨꯒꯤ
ꯇꯨꯝꯅꯤꯡꯉꯦ ꯑꯩꯗꯤ ꯌꯥꯝ ꯇꯨꯝꯅꯤꯡꯉꯦꯕ ꯇꯨꯝꯅꯕ ꯑꯩꯒꯤ ꯁꯝ ꯆꯣꯠꯂꯨꯒꯤ
ꯌꯥꯝ ꯉꯜꯂ‌ꯦꯍꯦ ꯍꯧꯖꯤꯛ
ꯃꯩꯁꯨ ꯂꯥꯛꯇꯦ ꯌꯥꯝ ꯁꯥꯏ ꯂꯥꯛꯇ‌ꯦ ꯑꯩꯈ‌ꯣꯏ
ꯀꯩꯒꯤꯅꯣ ꯅꯣꯡ ꯆꯨꯕ꯭ꯔꯥꯅꯦ
ꯅꯣꯡꯁꯨ ꯆꯨꯗꯦ ꯁꯤ ꯏꯂꯦꯛꯇ꯭ꯔꯤꯛ ꯗꯤꯄꯥꯔꯠꯃꯦꯟꯅꯤꯀꯣ ꯋꯥꯔꯜ ꯀꯞꯀꯨꯝꯕ ꯂꯩꯒꯅꯤ ꯐꯨꯠꯕꯣꯜ ꯃꯦꯠꯆ ꯂꯩ ꯍꯥꯏꯔꯁ ꯑꯦꯇ꯭ꯔꯤ ꯑꯗꯨꯃꯥꯏꯅ ꯇꯧ
ꯉꯁꯤ ꯐꯨꯠꯕꯣꯜ ꯂꯩꯕ꯭ꯔꯣ
ꯉꯁꯤ ꯂꯩ ꯍꯥꯏꯅꯦ
ꯎꯨꯝ ꯌꯥꯝ ꯆꯥꯟꯅꯗꯦꯀꯣ ꯍꯧꯖꯤꯛ ꯃꯥꯏ ꯃꯤ ꯃꯨꯞꯄꯗꯣ
ꯅꯣꯡꯁꯨ ꯆꯨꯗꯦ ꯀꯩꯒꯤꯅꯣ ꯁꯤꯒꯤ ꯃꯩꯁꯦ
ꯄꯨꯛ ꯅꯥꯅꯤꯗ
ꯑꯦꯁ ꯀꯨꯏꯔꯦ
ꯑꯣ ꯄꯨꯡ ꯀꯌꯥꯗꯒꯤꯅꯣ ꯍꯥꯏꯁꯦ
ꯄꯨꯡ ꯇꯥꯔꯦꯠ ꯀꯨꯝꯕꯗ ꯎ ꯄꯨꯡ ꯇꯔꯨꯛ ꯇꯔꯨꯛ ꯃꯈꯥꯏꯒꯨꯝꯕꯗ ꯀꯨꯏꯒꯔ꯭ꯦꯕ ꯂꯥꯛꯇꯧ ꯃꯥꯟꯗꯦ
ꯍꯧꯖꯤꯛꯀꯥꯟ ꯅꯣꯡ ꯆꯨꯕ꯭ꯔꯥ ꯅꯣꯏꯗ
ꯁꯤ ꯏꯂꯛꯇꯛ ꯗꯤꯄꯥꯔꯃꯦꯟꯁꯦ ꯈꯪꯗꯦꯅꯦ ꯅꯣꯡ ꯅꯣꯡ ꯆꯨꯨꯔꯗꯤ ꯃꯥꯏ ꯃꯨꯠꯂꯁꯨ ꯌꯥꯔꯒ ꯅꯣꯡꯁꯨ ꯆꯨꯗꯒ ꯃꯥꯏ ꯃꯨꯠꯂ ꯍꯥꯏ ꯈꯪꯗꯦ ꯀꯩꯒꯤꯅꯣ ꯌꯥꯝꯅ ꯁꯥꯏꯕ
ꯁꯤꯗꯗꯤ ꯌꯥꯝ ꯁꯥꯗꯦ
ꯏꯔꯨꯕ ꯂꯣꯏꯔ ꯂꯥꯛꯑꯀꯥꯟꯗ ꯑꯁ ꯏꯔꯨꯕ ꯃꯥꯟꯗꯦ ꯌꯥꯝ ꯁꯥꯕꯒꯤ
ꯎꯝ ꯍꯣꯏ ꯂꯩꯕ ꯃꯐꯝꯗꯅꯤꯀꯣ
ꯎꯝ
ꯎꯝ ꯅꯨꯡꯗꯥꯡꯅ ꯅꯠꯇꯕꯀꯣ ꯎ ꯅꯣꯡ ꯄꯨꯡ ꯕꯥꯔꯣ ꯑꯗꯨꯋꯥꯏꯗꯗꯤ ꯁꯥꯏꯌꯦꯕꯀꯣ ꯑꯩꯈꯣꯏꯒꯤ ꯔꯨꯝꯗꯣ
ꯎꯝ
ꯑꯗꯣ ꯅꯨꯡꯗꯥꯡꯅꯗꯤ ꯌꯥꯝ ꯏꯪꯉꯕꯅꯦ
ꯑꯩꯈꯣꯏꯗꯤ ꯑꯩꯈꯣꯏ ꯈꯨꯟꯗꯗꯤ ꯌꯥꯝ ꯁꯥꯏ ꯅꯣꯡ ꯌꯥꯝ ꯀꯟꯅ ꯁꯥꯏ ꯅꯣꯡ ꯆꯨꯔꯁꯨ ꯁꯥꯏꯌꯦ
ꯁꯤꯗꯨꯁꯨ ꯁꯥꯏꯗ ꯁꯥꯕꯕꯨꯗꯤ
ꯌꯥꯝ ꯁꯥꯏꯌꯦ
ꯑꯣ ꯑ
ꯁꯤꯁ
ꯍꯧꯖꯤꯛꯀꯥꯟꯗꯤ ꯅꯣꯡ ꯆꯨꯗ꯭ꯔꯕꯣ ꯅꯣꯏꯗ
ꯅꯣꯡꯕꯨꯗꯤ ꯆꯨꯗꯦ
ꯌꯥꯝ ꯁꯥꯔꯝꯅꯤ ꯑꯗꯨꯗꯤ
ꯎꯝ ꯌꯥꯝ ꯁꯥꯏ ꯁꯥꯔꯁꯨ ꯎꯄꯥꯏ ꯂꯩꯇꯦ ꯑꯩꯒꯤ ꯈꯨꯟꯅꯤꯅ
ꯅꯣꯏ ꯊꯕꯛ ꯃꯐꯝꯗꯗꯤ ꯏꯪꯒꯅꯤꯀꯣ
ꯎꯝ ꯑꯩꯁ ꯑꯩꯒꯤ ꯊꯕꯛ ꯃꯪꯐꯝꯗꯗꯤꯀꯣ ꯑꯣꯛꯇꯣꯕꯔ ꯅꯣꯕꯦꯝꯕꯔꯒꯨꯝꯕꯗ ꯑꯁ ꯌꯥꯝ ꯏꯪꯕꯅꯤ
ꯎꯝ ꯎ
ꯑꯩꯈꯣꯏꯒꯤ ꯏꯁꯀꯤꯟꯁꯨꯒꯣ ꯗꯥꯔꯛ ꯑꯣꯏꯒꯅꯤ ꯍꯥꯏꯕ ꯌꯥꯝ ꯏꯪꯕꯅꯤꯅꯀꯣ ꯅꯅꯨꯡꯁꯥꯁꯨ ꯅꯨꯡꯁꯥꯁꯨ ꯂꯥꯛꯂꯦ ꯏꯩꯈꯣꯏꯒꯤꯗꯤ ꯑꯩꯈꯣꯏꯗ ꯂꯥꯛꯕ ꯃꯤꯁꯦ ꯑꯗꯨꯃꯥꯏꯅ ꯍꯥꯏꯌꯦ ꯌꯥꯝ ꯏꯪ ꯏꯪꯉ ꯅꯣꯏ ꯗꯨꯂꯥ ꯍꯣꯏ ꯃꯄꯥꯟꯗ ꯊꯣꯛꯑꯗꯤꯕꯣ ꯈꯤꯇꯪ ꯐꯕ ꯌꯥꯝ ꯏꯪꯕ ꯑꯩꯈꯣꯏꯕꯐꯝꯗꯗꯤ ꯊ
ꯑꯩꯗꯤ ꯏꯪꯕꯅ ꯐꯩꯗ ꯑꯁ ꯋꯤꯟꯇꯔꯗꯤ ꯌꯥꯝ ꯅꯨꯡꯉꯥꯏ ꯁꯝꯃꯔꯗꯤ ꯌꯥꯝ ꯇꯜꯂꯛꯑꯦ ꯑꯩꯗꯤ
ꯑꯁ ꯑꯩ ꯏꯪꯕ ꯄꯥꯝꯗꯦ
ꯌꯥꯝ ꯁꯥꯟꯅ ꯂꯩꯗꯣꯏꯁꯨ ꯏꯪꯉꯒ ꯂꯩꯕꯗꯣ ꯅꯨꯡꯉꯥꯏꯗꯣ
ꯏꯪꯉꯥꯗꯤꯀꯣ ꯑꯩꯈꯣꯏ ꯐꯤꯔꯣꯜ ꯁꯦꯠꯄꯁꯦ ꯌꯥꯝ ꯑ ꯅꯨꯡꯉꯥꯏꯇꯦꯕ
ꯑꯣ ꯑꯗꯨ ꯑꯗꯨꯃꯥꯏꯅ ꯇꯧꯋꯦ
ꯁꯦꯠꯅꯤꯡꯕꯁꯇꯥꯁꯨ ꯁꯦꯠꯄ ꯌꯥꯗ꯭ꯔꯦ ꯏꯪꯕꯅꯦ ꯎ ꯑꯗꯨꯒꯤꯅꯦ ꯑꯗꯨꯅ ꯚꯔꯥ ꯂꯩꯕꯅꯤꯅ ꯎꯝ ꯋꯥꯝ ꯋꯥꯇꯔꯒꯨꯝꯕꯁꯨ ꯂꯩꯇꯦ ꯑꯩꯈꯣꯏ ꯈꯨꯟꯗꯗꯤ ꯌꯥꯝ ꯅꯨꯡꯗꯥꯡꯗ ꯏꯔꯨꯕꯁꯨ ꯌꯥꯏ ꯑꯁꯤꯅ ꯂꯥꯏꯕ ꯑꯁꯤ ꯌꯥꯝ ꯏꯪꯒꯅꯤꯕ ꯏꯁꯤꯡꯅ
ꯅꯪ ꯑꯡ ꯗꯤꯁ ꯏꯌꯥꯔ ꯀꯣ ꯑꯗꯨꯝ ꯂꯩꯒꯗ꯭ꯔꯅ
ꯑꯗꯨꯝ ꯂꯩꯒꯅꯤ
ꯇꯝ ꯂꯩꯁꯤꯌꯥ ꯗꯦ
ꯅꯦꯛꯁ ꯌꯤꯔ꯭ꯔꯗꯤ ꯇꯝꯕ ꯉꯝꯗꯦ
ꯑꯗꯣ ꯅꯪ ꯈꯟꯕꯗꯤ ꯂꯩꯔꯕꯝꯅꯤꯗꯅ
ꯆꯦꯜꯂꯥꯒꯦ ꯑꯩ
ꯑꯩꯄꯥꯁꯤꯦꯂꯒꯦ ꯍꯥ
ꯑꯗꯨ ꯅꯠꯇꯕ ꯍꯥꯏꯌꯨꯅꯦꯌꯦ
ꯑꯁ ꯑꯩꯒꯤ ꯄ꯭ꯂꯥꯟꯗꯦ ꯁꯤꯅꯦ
ꯍꯤ ꯍꯥ ꯍꯥ ꯆꯂꯣ ꯆꯂꯣ ꯀꯅꯥꯗ꯭ꯔꯦ
ꯅꯪ ꯀꯒꯔꯤ ꯄꯤꯒꯅꯤ ꯑꯩ ꯆꯠꯂꯗꯤ
ꯈꯪꯗꯦ ꯑꯩ ꯁꯦꯟ ꯊꯣꯛꯑꯀꯥꯟꯗꯀꯣ ꯑꯃꯨꯛ ꯈꯟꯅꯁꯦ
ꯑ ꯑꯗꯨꯗꯤ ꯌꯥꯔ ꯑꯣꯏꯣꯏ ꯑꯩ ꯆꯠꯂꯒꯦ ꯑꯩꯒꯤ ꯄ꯭ꯂꯥꯟꯅꯦ ꯁꯤ
ꯆꯂꯣ ꯅꯪ ꯆꯦꯜꯂꯁꯨ ꯆꯦꯟꯗ꯭ꯔꯁꯨ ꯀꯥꯟꯅꯗ꯭ꯔꯦꯕ ꯑꯩꯈꯣꯏꯒꯤꯗꯤ
ꯑꯗꯣ ꯎꯝ ꯁꯦꯟꯗꯅꯔꯤꯗꯣ
ꯑꯣ
ꯆꯍꯤ ꯀꯌꯥꯔꯤꯅꯣ
ꯈꯪꯗꯦ ꯅꯪꯅ ꯆꯥꯝꯃ ꯄꯨꯔꯒ ꯑꯃꯨꯛ ꯂꯥꯛꯑꯣ
ꯑ ꯁꯤꯗꯅ ꯂ ꯒꯥꯟꯗ ꯆꯥꯏꯒꯦ
ꯀꯨꯏꯗꯧ ꯃꯥꯟꯗ꯭ꯔꯦꯀꯣ ꯑꯗꯣ
ꯎꯝꯥ ꯊꯥꯅꯗꯦ ꯆꯍꯤ ꯑꯃ ꯑꯗꯣ ꯑꯣꯏꯔꯝꯒꯅꯤ
ꯑꯣ ꯑꯗꯨꯗꯤ ꯌꯥꯝ ꯀ ꯏꯗꯦ ꯉꯏꯣ
ꯑ
ꯑꯗꯨꯝ ꯍꯥꯏꯔꯒ ꯑꯁꯦꯡꯕꯗ ꯆꯠꯈꯤꯅꯤꯀꯣ ꯀꯤꯍꯦ
ꯎꯝ ꯇ꯭ꯔꯥꯏ ꯀꯅꯤ
ꯑꯍꯥꯍꯥ
ꯆꯠꯂ ꯉꯁꯤ ꯆꯠꯂꯁꯦ ꯍꯥꯏꯔꯗꯤ ꯑꯃꯨꯛ ꯑꯗꯨꯝ ꯆꯠꯒꯅꯤ
ꯆꯠꯂꯣ ꯆꯠꯂꯣ ꯍꯥꯏꯗꯤ ꯍꯥꯏꯒꯗ꯭ꯔꯣ ꯑꯗꯣ ꯍꯥꯟꯅ ꯍꯥꯏꯕ꯭ꯔꯃ
ꯑꯩ ꯆꯥꯏꯗꯤꯍꯦ ꯍ ꯇ
ꯑꯦ ꯍꯥꯏꯥꯏꯕꯒꯦ ꯍꯔꯝꯅꯤꯗ
ꯄꯩꯁꯥ ꯂꯩꯕ꯭ꯔ ꯀꯔꯤꯅꯣ
ꯑꯗꯨꯅꯦꯕ
ꯁꯦꯚꯤꯡ ꯈꯤꯇꯪ ꯇꯧꯔꯒ ꯆꯠꯀꯅꯤ ꯑꯩꯈꯣꯏ
ꯎꯝ ꯑꯗꯨꯃꯥꯏꯅ ꯈꯟꯂꯝꯃꯗꯤ ꯌꯥꯝ ꯐꯩꯅꯦ ꯅꯠꯇ꯭ꯔꯒꯅ ꯃꯤꯗꯤ ꯃꯤ ꯑꯇꯣꯞꯄꯗꯤ ꯑꯗꯨꯃꯥꯏꯅ ꯈꯟꯗ꯭ꯔꯒꯀꯣ
ꯎꯝ
ꯆꯠꯄꯁꯨ ꯌꯥꯝ ꯌꯥꯎꯋꯦꯕ
ꯃꯥꯒꯤ ꯃꯃꯥꯅꯀꯣ
ꯑꯣ
ꯂꯥꯛ ꯑꯃ ꯂꯩꯔꯗꯤ ꯂꯥꯛꯑꯣ ꯈꯣꯏꯅꯤꯗ ꯍꯥꯏ ꯂꯥꯛ ꯑꯃ ꯂꯩꯕ ꯀꯥꯟꯗꯤ ꯆꯦꯟꯒꯅꯨ ꯍꯥꯏꯕ
ꯑꯗꯣ ꯅꯪ ꯅꯪꯒ ꯋꯥꯔꯤ ꯁꯥꯟꯅꯕ꯭ꯔꯥ ꯍꯥꯏꯕ
ꯃꯥꯒꯤ ꯃꯃꯥꯗꯗꯤ ꯅꯨ ꯑꯃ ꯋꯥꯔꯤ ꯁꯅꯔ ꯑꯗꯣ ꯃꯣꯏ ꯃꯆꯦꯒ ꯃꯅꯥꯎꯅꯨꯕꯤꯗꯣ
ꯑ
ꯑꯗꯨꯝ ꯇꯦꯛꯁꯀꯨꯝꯕ ꯋꯥꯆꯦꯞꯗ ꯁꯨꯃꯥꯏꯅ ꯇꯧꯋꯦ
ꯑꯣ
ꯃꯥꯒꯤ ꯃꯆꯦ ꯑꯁꯦ ꯎ ꯑꯩꯈꯣꯏꯗ ꯁꯦꯂꯨꯟꯗ ꯂꯩꯕ ꯅꯨꯄꯤꯗꯨ
ꯑꯣ ꯑꯗꯣ ꯐꯕ꯭ꯔꯣ ꯃꯅꯥꯎꯅꯨꯄꯤꯗꯣ
ꯃꯅꯥꯎꯅꯨꯄꯤꯗꯣ ꯑꯁ ꯈꯪꯗꯦꯗ ꯋꯥꯔꯤꯔꯤ ꯁꯥꯕꯨ ꯋꯥꯅꯤ ꯌꯥꯝ ꯅꯨꯡꯉꯥꯏ
ꯀꯃꯥꯏꯅ ꯁꯥꯟꯅꯕꯅꯣ
ꯑꯗꯨꯝ ꯁꯅꯥꯅꯕꯅꯤ ꯀꯩꯅꯣ
ꯀꯃꯥꯏꯅ ꯁꯥꯟꯅꯕꯅꯣ ꯍꯥꯏꯕꯅꯦ ꯑꯗꯨꯗꯣ
ꯑꯩꯈꯣꯏ ꯑꯍꯨꯝ ꯃꯔꯤ ꯑꯗꯨꯝ ꯀꯣꯜ ꯀꯣꯟꯐꯔꯦꯟꯁ ꯇꯧꯔꯒꯀꯣ ꯋꯥꯔꯤ ꯑꯗꯨꯝ ꯁꯅꯥꯕꯅꯤꯗ ꯃꯥꯒꯤ ꯃꯆꯦꯗꯤ ꯌꯥꯝ ꯐꯥꯏ ꯑ
ꯎꯝ ꯃꯆꯦꯅ ꯐꯔꯝꯗꯧ ꯃꯥꯜꯂꯦ ꯃꯅꯥꯎꯅꯨꯄꯤꯗꯒꯤ
ꯌꯥꯝ ꯐꯩꯌꯦ ꯉꯔꯥꯡꯁꯨꯀꯣ
ꯑꯥ
ꯑ ꯍꯅꯥꯎꯗꯣ
ꯑꯥ
ꯄꯤꯌꯦꯕ ꯃꯣꯏꯒꯤ
ꯃꯆꯦꯅ
ꯎꯝ
ꯑꯃꯣꯄꯤꯒꯦ ꯁꯤ ꯍꯥꯟꯅ ꯆꯥꯎꯋ ꯍꯥꯏꯔꯒ ꯍꯧꯖꯤꯔꯤ ꯌꯥꯝꯐꯥꯏ
ꯌꯥꯝ ꯐꯩꯌꯦ ꯑꯗꯨ ꯐ꯭ꯔꯤ ꯑꯣꯏꯔꯒꯀꯣ ꯑꯗꯨ ꯋꯥꯔꯤ ꯁꯥꯟꯅꯕꯗꯤ ꯌꯥꯝ ꯐꯩ
ꯎꯝ
ꯑꯗꯨꯝ ꯃꯃꯥꯗꯨꯁꯨ ꯐꯕ꯭ꯔꯣ ꯌꯥꯝ ꯐꯤꯡꯕ ꯇꯥꯏꯞꯇ ꯑꯣꯏꯕ꯭ꯔꯥ ꯍꯥꯏꯕ
ꯁꯨꯃꯥꯏꯗꯤ ꯇꯧꯗꯦ
ꯑꯗꯨꯃꯥꯏ ꯃꯣꯏ ꯅꯨꯄꯥ ꯑꯃ ꯈꯛꯇꯔꯣ
ꯍꯣꯏ ꯑꯗꯨꯅꯤ꯫ ꯑꯃꯗꯤ ꯂꯨꯍꯣꯡꯒ꯭ꯔꯦ꯫ ꯑꯗꯨꯒ ꯅꯨꯄꯤꯒꯤ ꯈꯨꯟꯗꯀꯣ ꯆꯠꯈ꯭ꯔꯦ꯫
ꯑꯣ
ꯃꯥ ꯃꯥꯒꯤ ꯁꯛꯒ ꯆꯞ ꯃꯥꯟꯅꯕꯅꯤ꯫
ꯎ ꯑꯗꯨꯗꯤ ꯃꯒꯤ ꯃꯊꯟꯇ ꯉꯥꯏꯔꯤꯅꯦ꯫
ꯎꯝ ꯅꯨꯄꯤ ꯑꯍꯨꯝ ꯅꯨꯄꯥ ꯑꯅꯤ
ꯅꯨꯄꯤ ꯑꯍꯨꯝ
ꯎꯝ
ꯑꯃꯗꯤ
ꯃꯥꯗꯤ ꯂꯨꯍꯣꯡꯒꯔꯦ
ꯑꯣ ꯑꯍꯥꯟꯔꯣ
ꯑꯍꯟꯅꯠꯇ ꯃꯥ ꯎꯝ ꯅꯨꯄꯥ ꯑꯃꯅꯤꯅꯤꯅ
ꯎꯝ
ꯅꯨꯄꯥ ꯑꯃ ꯃꯥꯒꯤ ꯃꯈꯥꯗ ꯁꯦꯂꯨꯟꯗ ꯂꯩꯕ ꯅꯨꯄꯤ ꯑꯗꯨꯒ ꯑꯗꯨꯒ ꯑꯗꯨ ꯂꯨꯍꯣꯡꯕ ꯅꯨꯄꯤ ꯑꯗꯨꯒ ꯃꯥꯒꯤ ꯅꯥꯟ ꯄꯤ ꯄꯤ ꯇꯔꯣꯗꯨ
ꯑꯗꯨ ꯑꯗꯨ ꯅꯨꯄꯤꯁꯨ ꯌꯥꯝ ꯈꯠꯄꯅꯦ꯫
ꯎꯝ ꯈꯠꯂꯦ ꯍꯥꯏ ꯃꯤ ꯌꯥꯝ ꯍꯥꯏ ꯑꯩꯗꯤ ꯈꯪꯗꯦ꯫ ꯃꯥꯁꯨ ꯁꯛ ꯐꯖꯕꯅꯤꯅꯀꯣ꯫ ꯈꯤꯇꯪ ꯐꯥꯎꯕ ꯂꯩ ꯍꯥꯏ꯫
ꯃꯣꯏ ꯈꯨꯜꯒꯤ ꯃꯤꯗꯣ ꯑꯗꯨꯃꯥꯏꯅ ꯂꯣꯏ ꯇꯧꯋꯤꯗ ꯐꯔꯁꯨ ꯐꯠꯇ꯭ꯔꯁꯨ꯫ ꯑꯩ ꯑꯌꯥꯝꯕ ꯈꯪꯕꯗꯀꯣ ꯑꯗꯨꯃꯥꯏꯅ ꯂꯣꯏ ꯇꯧꯕꯅꯤ꯫
ꯈꯪꯗ꯭ꯔꯦ꯫ ꯌꯥꯝ ꯑꯍꯟꯒꯤ ꯇꯗꯤ ꯇꯧꯇꯦ꯫
ꯆꯍꯤ ꯀꯌꯥ ꯁꯨꯔꯦꯅ ꯑꯗꯨ ꯅꯨꯄꯥꯗꯣ ꯫
ꯅꯨꯄꯥꯔꯣ ꯆꯍꯤ